ꯇꯥꯕ꯭ꯔꯣ ꯑ ꯇꯥꯏ ꯇꯥꯏ ꯀꯩꯗꯔꯤꯅꯣ
ꯅꯣꯡ ꯆꯨꯕ꯭ꯔꯥ
ꯅꯨꯡ ꯆꯨꯗꯦ ꯅꯨꯡꯁꯥ ꯁꯥꯏꯌꯦ ꯌꯥꯝ ꯁꯥꯏꯌꯦ
ꯁꯤꯗꯗꯤ ꯅꯨꯡꯁꯦ ꯆꯨꯏ ꯑꯩꯈꯣꯏꯗꯣ ꯉꯁꯤꯁꯦ ꯏꯁꯇꯨꯗꯦꯟꯈꯣꯏ ꯑꯦꯛꯖꯥꯝ ꯂꯩꯕ ꯌꯥꯝ ꯆꯤꯟꯕ
ꯑꯣ
ꯌꯥꯝ ꯂꯥꯡ
ꯂꯒꯅꯣ ꯂꯒꯅꯣ ꯍꯥꯏꯑꯣꯅꯦ
ꯀꯔꯤ ꯇꯧꯔꯝꯕ꯭ꯔꯣ
ꯂꯥꯡꯒꯅꯨ ꯍꯥꯏꯌꯣꯕ
ꯎꯄꯥꯏ ꯂꯩꯇꯦ ꯀꯩꯅꯣ ꯃꯤ ꯌꯥꯝꯕꯕꯨꯣ ꯏꯁꯇꯨꯗꯦꯟ ꯃꯌꯥꯝ ꯂꯥꯛꯑꯦ
ꯂꯒꯅꯣ ꯍꯥꯏꯑꯣꯕ ꯑꯣꯏꯔꯗꯤ ꯂꯒ ꯑꯣꯏ
ꯆꯥꯛ ꯆꯔꯔꯕꯕꯨ
ꯆꯥꯛꯇꯤ ꯆꯥꯈꯔꯦ ꯅꯪꯗꯤ ꯀꯔꯤ ꯃꯤꯊꯦꯜ ꯆꯥꯕ꯭ꯔꯥ
ꯑꯩꯗꯤ ꯍꯋꯥꯏꯒ ꯈꯥꯃꯦꯟꯒ ꯑꯂꯨꯒ ꯀꯥꯡꯉꯧꯅꯦ ꯑꯗꯨꯒ ꯔꯁ ꯃꯥ ꯍꯥꯏꯕ꯭ꯔꯥ ꯑꯗꯨ ꯑꯗꯨꯗꯣ ꯊꯣꯡꯕ ꯑꯃ ꯑꯗꯨꯒ ꯑꯦꯛ ꯑꯦꯛ ꯆꯥꯏ ꯑꯦꯛ ꯌꯦꯔꯨꯝ ꯌꯦꯁ ꯌꯦꯔꯨꯝ ꯆꯥꯏ
ꯍꯥꯎꯕ꯭ꯔꯥ
ꯍꯥꯎꯇꯦꯗ
ꯌꯥꯝ ꯆꯥꯕ꯭ꯔꯥ
ꯆꯥꯗꯦ ꯆꯥꯏ ꯍꯣꯏ ꯆꯥꯕꯩ ꯌꯦꯁ ꯑꯩꯗꯣ ꯆꯥꯃꯟꯕꯩ ꯄꯨꯛ ꯄꯨꯛꯇꯣ ꯄꯨꯕ ꯉꯝꯗ꯭ꯔꯦ ꯉꯁꯥꯏꯗꯤ ꯍꯧꯖꯤꯛꯇꯤ ꯐꯈ꯭ꯔꯦ
ꯅꯨꯡꯉꯥꯏ ꯅꯨꯡꯉꯥꯏꯗꯦ
ꯅꯪ ꯀꯥꯏ
ꯀꯥꯏ ꯆꯠꯄ꯭ꯔꯣ
ꯑꯩꯔꯣ ꯑꯗꯨꯝ ꯂꯝꯕꯤꯗ ꯂꯩꯕꯅꯤꯅ ꯂꯝꯕꯤ ꯃꯅꯥꯛꯇ ꯂꯩꯕꯤꯅꯤꯅ
ꯄꯣꯠꯇꯤ ꯌꯧꯔꯛꯈꯔꯦ
ꯑꯩꯒꯤ ꯄꯣꯠ ꯂꯣ
ꯎꯝ
ꯂꯥꯛ꯭ꯈꯔꯦ ꯍꯣꯏ
ꯎꯝ
ꯑꯩꯒꯤ ꯄꯣꯠꯁꯨ ꯂꯥꯛꯈꯔꯦ
ꯅꯨꯡꯉꯥꯏꯔꯦ
ꯅꯨꯡꯉꯥꯏꯌꯦ ꯍꯣꯏ ꯅꯨꯡꯉꯥꯏꯌꯦ
ꯑꯩꯁꯦ ꯀꯩꯅꯣ ꯇꯧꯕ ꯆꯠꯀꯦ ꯇꯧꯔꯒ
ꯅꯣꯡ ꯆꯨꯔ ꯂꯩꯌꯦ ꯐꯔꯛꯁꯤꯗ ꯗꯨꯀꯥꯟ ꯊꯣꯛꯀꯦ ꯇꯧꯔ ꯅꯣꯡ ꯆꯨꯔ ꯂꯩꯌꯦꯕ
ꯑꯥ ꯅꯪ ꯉꯁꯤ ꯀ꯭ꯂꯥꯁꯇ ꯂꯩꯕ꯭ꯔꯥ
ꯂꯩꯇꯦ ꯗꯌꯨꯇꯤ ꯆꯠꯂꯦ
ꯑꯣ
ꯍꯣꯔꯦꯟ ꯍꯜꯂꯒ ꯀꯂꯥꯁ ꯆꯠꯀꯅꯤ
ꯑꯣ ꯏꯁꯇꯨꯗꯦꯟꯁꯤꯡ ꯌꯥꯝꯕ꯭ꯔꯥ
ꯌꯥꯝꯃꯦ
ꯑꯗꯣ
ꯏꯁꯇꯨꯗꯦꯟ ꯃꯌꯥꯝ ꯂꯥꯛꯑꯦ
ꯑ
ꯎꯝ
ꯉꯁꯤ ꯐꯨꯕꯣꯜ ꯌꯦꯡꯒꯦꯔꯥ
ꯌꯦꯡꯗꯣꯏꯅꯦ ꯉꯁꯤꯅꯦ ꯈ꯭ꯋꯥꯏꯗꯒꯤ ꯐꯖꯗꯣꯏꯁꯦ
ꯍꯣꯏ ꯐꯖꯕꯗꯣ ꯌꯦꯡꯒꯗꯕꯅꯤ ꯅꯪ ꯒꯦꯝ ꯁꯥꯅꯕ꯭ꯔꯥ
ꯁꯥꯟꯅꯗꯦꯍꯦ
ꯁꯥꯅꯧꯅꯦ
ꯁꯥꯟꯅꯒꯗꯕꯗꯣ ꯃꯇꯝ ꯂꯩꯇꯕꯒꯤ ꯑꯗꯨꯝ ꯅꯜꯂꯦ
ꯑꯣ ꯑꯗꯨ ꯑꯣꯏꯕꯤꯅꯦꯕꯀꯣ
ꯍꯣꯏ
ꯁꯥꯟꯅꯕꯨꯗꯤ ꯁꯥꯟꯅꯅꯤꯡꯉꯦꯕ
ꯁꯥꯟꯅꯕꯗꯣ ꯀꯃꯥꯏ ꯍꯥꯏꯗꯣꯏꯔ ꯑꯗꯨꯝ ꯀꯩꯅꯣ ꯇꯧꯕ ꯍꯦꯛ ꯌꯗ ꯍꯥꯥ
ꯅꯪ ꯅꯥꯅꯤꯡꯁꯦ ꯀꯔꯤꯒꯤ ꯀꯔꯤ ꯒꯦꯝꯒꯨꯝꯒꯗꯔ
ꯃꯣꯕꯥꯥꯏꯜꯗꯦꯟ ꯆꯅ ꯍꯥꯏꯁꯗꯦꯦ
ꯑꯅꯥꯕ꯭ꯔꯥ
ꯁꯥꯟꯅꯗꯦꯕ ꯁꯥꯟꯅꯗ
ꯑ
ꯨꯏꯔꯦ ꯑꯇꯣꯞꯄꯗꯤ ꯂꯨꯗꯣ ꯁꯥꯟꯅꯩꯌꯦ ꯃꯔꯛꯇ ꯎ ꯇꯣ ꯁꯅꯥ ꯍꯥꯏ
ꯗ
ꯎꯝ
ꯅꯪ ꯑ ꯂꯁꯤ ꯊꯕꯛ ꯊꯕꯛ ꯑꯃꯨꯛ ꯆꯠꯀꯦꯔꯥ ꯑꯗꯨꯒ ꯊꯥꯒꯦꯔꯥ
ꯁꯤ ꯍꯜꯂꯅꯤ ꯍꯜꯂꯒ
ꯃꯛꯇ ꯆꯥꯛꯇꯅꯤ
ꯄꯥꯁ ꯆꯠꯂꯅꯤ ꯄꯥꯁ ꯆꯠꯂꯒ ꯑꯗꯨꯒ ꯂꯣꯏꯔꯗꯤ ꯑꯩꯒꯤ ꯀꯩ ꯀꯩꯅꯣ ꯇꯧꯅꯤꯉꯥꯢ ꯂꯩꯌꯦ ꯑꯗꯨ ꯇꯧꯕ ꯀꯥꯟꯗ ꯂꯣꯢꯔꯗꯤ
ꯑꯦ
ꯀꯩꯗꯧ ꯂꯣꯏꯔꯦ ꯂꯥꯏꯔꯤꯛ ꯄꯥꯅꯤꯡꯉꯥꯏꯕꯨꯗꯤ ꯂꯩꯗꯤ ꯂꯩꯌꯦꯕ ꯄꯥꯅꯤꯡꯗꯕ
ꯄꯒꯗꯝꯅꯤ
ꯂꯥꯏꯔꯤꯛꯁꯦ ꯄꯩꯔꯒ ꯂꯩꯔ ꯂꯥꯏꯔꯤꯛ ꯄꯥꯅꯤꯡꯉꯥꯏ ꯃꯌꯥꯝ
ꯍ ꯍꯣꯏ
ꯏꯃꯥꯅ ꯉꯔꯥꯡꯁꯨ ꯐꯣꯟ ꯇꯧꯔꯛꯑꯦ
ꯑ
ꯐꯣꯟ ꯇꯧꯔꯒ ꯂꯥꯏꯔꯤꯛ ꯄꯥꯎꯑꯣ
ꯄꯒꯗꯝꯅꯤ ꯂꯔꯤꯛ ꯄꯥꯎ ꯍꯥꯏꯔꯗꯤ
ꯑꯩꯅ ꯑꯁ ꯑꯩ ꯃꯥꯂꯥꯛꯅ ꯇꯦꯛꯁꯕꯨꯛ ꯂꯩꯕꯤꯒꯦ ꯍꯥꯏꯕꯅꯦꯕ ꯑꯗꯨ ꯑꯩꯅ ꯑꯁ ꯑꯩꯒꯤ ꯍꯧꯖꯤꯛ ꯐꯥꯎꯕ ꯑꯩꯅ ꯅꯍꯥꯟꯒꯤ ꯂꯩꯕ ꯍꯈꯣꯏꯗꯣ ꯑꯗꯨꯐꯥꯎ ꯄꯥꯕ ꯂꯣꯏꯗ꯭ꯔꯤ ꯂꯣꯏꯕ ꯀꯗ ꯂꯩꯔꯒꯦ ꯑꯩꯅ ꯍꯥꯏꯕꯅꯦꯕ ꯑꯗꯣ ꯑꯅ ꯂꯥꯏꯔꯤꯛꯇ ꯄꯥꯗꯔꯒ ꯀꯔꯤ ꯇꯧꯔ ꯂꯩꯕ꯭ꯔꯣ ꯍꯥꯏꯔꯒ ꯆꯩꯔꯝꯃꯦ
ꯎ
ꯍꯧꯖꯤꯛꯀꯥꯟꯁꯦ ꯌꯥꯝ ꯇꯜꯂꯦꯕ ꯇꯦꯟꯁꯟ
ꯂꯥꯏꯕꯤꯒꯤꯅꯣ ꯍꯥꯏꯈ꯭ꯔꯕ꯭ꯔꯅ
ꯍꯥ
ꯂꯩꯕꯤꯒꯅꯣ ꯍꯥꯏꯈ꯭ꯔꯕ꯭ꯔꯥ
ꯑꯩꯅ ꯑꯩꯒꯤ ꯍꯥꯟꯅꯒꯤ ꯂꯥꯏꯔꯤꯛ ꯍꯥꯟꯅ ꯄꯥꯈꯤꯒꯦ ꯑꯗꯨ ꯂꯣꯏꯔꯒ ꯂꯩꯕꯤꯌꯣ ꯂꯩꯒꯦ ꯍꯥꯏꯕ ꯃꯥꯅꯗꯤ ꯂꯩꯕꯤꯔꯒꯦ ꯍꯥꯏꯕꯅꯦꯕ
ꯑꯗꯣ ꯍꯟꯅ ꯊꯥꯈ꯭ꯔꯣ ꯍꯥꯏꯅꯦ
ꯐꯔꯤꯒꯤ
ꯑꯗꯨꯗꯣ ꯑꯩ ꯄꯥꯕꯗꯣ ꯑꯗꯨꯝ ꯑꯩ ꯑꯩ ꯈꯛꯇ ꯀꯔꯤ ꯍꯥꯏꯁꯤꯔ ꯑꯗꯨꯝ ꯑꯩ ꯊꯣꯛ ꯊꯣꯛꯄ ꯇꯧꯔꯒ ꯂꯧꯒꯦ ꯍꯥꯏ ꯍꯥꯏꯔꯅꯤ
ꯎꯝ ꯇꯔꯦ ꯃꯔꯔꯤꯛꯇꯣ ꯌꯥꯝ ꯆꯥꯎꯋꯦꯕ ꯂꯤꯁꯤꯡ ꯑꯅꯤ ꯑꯍꯨꯝ ꯄꯤꯕꯅꯦ ꯆꯥꯎꯃꯛꯅꯦ ꯑꯗꯨꯗ ꯀꯣꯏꯄꯨ ꯄꯨꯕꯗꯣ ꯆꯜꯂꯦ ꯍꯥꯏꯕ ꯄꯥꯁꯨ ꯄꯥꯕ ꯂꯣꯏꯔꯣꯏ ꯑꯗꯨꯒ ꯑꯩ ꯍꯧꯖꯤꯛ ꯂꯩꯔꯁꯨ ꯑꯗꯨꯒꯤ ꯌꯨꯝ ꯊꯣꯛꯄ ꯀꯥꯟꯗ ꯎ
ꯍꯣꯏ
ꯌꯨꯝꯗ ꯌꯥꯝ ꯆꯥꯎꯕꯗꯣ ꯄꯨꯊꯣꯛ ꯄꯨꯁꯤꯟꯕꯗꯣ ꯂꯨꯝꯃꯕ ꯑꯗꯨꯒꯤ ꯑꯐꯇꯔ ꯇꯨ ꯃꯟꯁ ꯅꯨꯃꯤꯠ ꯍꯥꯏꯔꯀꯣ ꯑ ꯑꯅꯤ ꯂꯩꯔꯒ ꯂꯩꯔꯦ
ꯄꯅꯤ ꯌꯥꯏꯔ ꯀ ꯃ ꯂꯥꯏꯒꯅꯤ
ꯂꯩꯔꯒꯦꯕ ꯍꯧꯖꯤꯛꯀꯤ ꯂꯥꯏꯔꯤꯛꯇꯣ ꯍꯣꯏ ꯂꯩꯔꯒꯦ ꯍꯥꯏꯕ
ꯌꯦꯁ ꯑꯗꯣ ꯂꯥꯏꯔꯤꯗꯤ ꯑꯃꯨꯛ ꯄꯥꯕ ꯍꯧꯥꯎꯔꯅꯤꯕ
ꯎꯝ ꯄꯥꯒꯦꯅꯗꯤ ꯈꯟꯕꯗꯤ ꯀꯨꯏꯗꯦ ꯀꯨꯏꯔꯕꯅꯦ ꯄꯥꯗꯕ ꯑꯗꯨꯝ ꯋꯥꯏꯑꯕ ꯊꯕꯛꯁꯨ ꯑꯃꯨꯛ ꯆꯠ ꯑꯃ ꯑꯃ ꯑꯗꯨꯝ ꯇꯧꯕꯤꯒꯦꯀꯣ
ꯎꯝ
ꯋꯥꯕꯒꯤ ꯑꯗꯨꯝ ꯄꯥꯅꯤꯡꯉꯁꯨ ꯄꯣꯊꯥꯈ꯭ꯔꯦꯕ
ꯍꯣꯏ ꯍꯥꯏꯗꯤ ꯐꯃꯨꯡꯗ ꯍꯦꯛ ꯆꯥꯡꯉꯗꯤ ꯍꯦꯛꯇ ꯇꯨꯝꯅꯤꯡꯉꯦꯕ ꯍꯧꯖꯤꯛꯀꯥꯟ ꯕꯣꯜ ꯑꯃꯨꯛ ꯌꯦꯡꯕꯒ ꯅꯝꯐꯨ ꯅꯝꯐꯨ
ꯉꯥꯏꯍꯦ
ꯑꯗꯨꯅꯦ ꯎꯏ ꯎꯏꯔꯒ ꯌꯦꯡꯕꯁꯨ ꯑꯗꯨꯝ ꯌꯥꯎ ꯅꯨꯡꯉꯥꯏꯔꯅꯤ ꯏꯟꯁꯤ
ꯎꯝ ꯌꯥꯝ ꯅꯨꯡꯉꯥꯏꯕ ꯃꯥꯜꯂꯦ
ꯅꯨꯡꯉꯥꯏꯔꯦ ꯅꯣꯏꯅꯦ ꯅꯨꯡꯉꯥꯏꯔꯤꯁꯦ ꯅꯣꯏꯗꯤ ꯀꯂꯦꯖ ꯀꯥꯃꯅꯤꯅ ꯍꯧꯖꯤꯛ ꯆꯦ ꯀꯟꯅ ꯅꯪꯉꯥꯏꯅ ꯔꯝꯅꯤ ꯏꯅꯥꯎꯅꯨꯄꯤꯗꯤ ꯄꯨꯔꯥ
ꯀꯅꯥ ꯍꯥꯏꯕ꯭ꯔ ꯑꯩ ꯀꯣꯂꯦꯖ ꯀꯥꯏ ꯍꯥꯏꯔ
ꯅꯪ ꯀꯥꯏ ꯍꯥꯏꯗꯨꯗꯤ
ꯄ꯭ꯂꯁ ꯀꯃ ꯂꯑꯣꯏ ꯈꯔꯦꯅꯦ
ꯎꯝ ꯄꯤꯅꯥꯎꯅꯨꯄꯤꯗꯤ ꯑꯃꯔꯣꯝꯗ ꯑꯃꯨꯛ ꯆꯠ ꯑꯃꯗ ꯑꯃꯨꯛ ꯆꯠ ꯃꯣꯏꯒꯤ ꯔꯤꯁꯔꯁ ꯀꯤ ꯑꯗꯨ ꯑꯗꯥ ꯍꯥꯏ ꯀꯥꯏ ꯀꯥꯏꯗꯕꯨ ꯆꯠꯇꯄ꯭ꯔ ꯈꯪꯉꯅꯤ ꯃꯥꯅꯦ ꯀꯟꯅ ꯅꯨꯡꯉꯥꯏꯔꯦ ꯍꯧꯖꯤꯛꯁꯦ
ꯎꯝ
ꯆꯠꯅꯤꯡꯕꯗꯅꯦ ꯆꯠꯂꯤꯁꯦ
ꯍꯥꯏ ꯌꯥꯝ ꯁꯥꯏꯀꯣ ꯅꯨꯡꯁꯥ
ꯁꯥꯏ ꯍꯣꯏ
ꯃꯄꯥꯟ ꯊꯣꯛꯄ ꯉꯝꯗꯦꯅꯦ ꯍꯥꯏꯗꯤ
ꯁꯥꯏ ꯁꯥꯏꯌꯦ
ꯍꯥꯏꯕ ꯍꯣꯏ
ꯀꯔꯤꯌꯦꯡꯁꯥꯡ ꯆꯥꯔꯒꯦ
ꯑꯩꯗꯤ ꯍꯋꯥꯏ ꯆꯥꯏ
ꯅꯪꯒꯤ ꯍꯋꯥꯏꯁꯤꯁꯨ ꯍꯥꯎꯕ꯭ꯔꯣ
ꯍꯥꯎꯕꯗꯤ ꯍꯥꯎ ꯑꯥ
ꯅꯁꯥꯅ ꯊꯣꯡꯖꯕꯅꯤꯅ ꯍꯥꯎꯔꯝꯃꯅꯤ
ꯁꯥꯟ ꯊꯣꯡꯕꯅꯤ
ꯎꯝ ꯊꯥꯎꯗ ꯉꯧꯔꯒ ꯆꯥꯕ꯭ꯔꯥ ꯅꯠꯇ꯭ꯔꯒ ꯁꯤꯝꯄꯜꯗ ꯊꯣꯡꯉꯤꯔꯣ
ꯉꯥ ꯊꯥꯝꯃꯤꯅꯦ ꯉꯥ ꯑꯀꯪꯕ ꯉꯥ ꯊꯥꯃꯤꯅꯦ
ꯉꯥ ꯉꯥ ꯍꯨꯕ
ꯍ ꯍꯣꯏ ꯎꯝ ꯀꯥꯡꯕ
ꯎꯝ
ꯑꯍꯥꯎꯕꯅꯦ ꯑꯗꯨꯗꯣ
ꯍꯣꯏ
ꯕꯤꯕ
ꯅꯪꯁꯨ ꯆꯥꯅꯤꯡꯕ꯭ꯔ
ꯑꯩꯗꯤ ꯆꯥꯅꯤꯡꯗꯦ ꯉꯥ ꯉꯗꯤ ꯄꯥꯝꯗꯦ
ꯉꯥ ꯄꯝꯗꯕ ꯃꯤꯁꯨ ꯂꯥꯛꯏꯀꯣ
ꯑꯩꯗꯤ ꯁꯥꯗꯤ ꯄꯥꯝꯃꯦ ꯉꯗꯤ ꯄꯥꯝꯗꯦ ꯉꯥꯗꯤꯥ ꯌꯥꯝꯥꯅꯤꯡ ꯆꯥꯅꯤꯡꯕ ꯑꯣꯏꯗꯣꯏꯕ
ꯑꯥ
ꯗꯨꯒꯤꯅꯤꯗꯥ
ꯑꯗꯨꯒꯤ ꯑꯣꯏꯕꯒꯤ ꯀꯔꯥ
ꯍꯣꯏ ꯑꯣ ꯌꯥꯝ ꯆꯥꯅꯤꯡꯕ ꯑꯣꯏꯗꯦꯕ ꯎꯝ ꯌꯦꯟꯁꯥꯡꯗ ꯉꯥꯒꯨꯝꯕ ꯍꯥꯞꯄꯁꯨ ꯆꯥꯅꯤꯡꯗꯦ
ꯎꯝ
ꯁꯥ ꯑꯣꯏꯔꯗꯤ ꯇꯥꯏ ꯑꯗꯣ ꯑꯗꯨꯝ ꯀꯔꯝꯃꯥꯏꯅ ꯍꯥꯏꯗꯣꯏ ꯏꯌꯥꯝꯕꯁꯨ ꯆꯥꯗꯕꯅꯦ
ꯑꯣ ꯉꯁꯨꯁꯗꯦ ꯏꯁꯨꯁꯨꯁꯗꯦ
ꯑꯩꯕꯨꯗꯤ ꯆꯥꯕꯨꯗꯤ ꯆꯥꯏ ꯑꯗꯨ ꯑꯣꯏꯔꯁꯨ ꯌꯥꯝ ꯄꯥꯝꯕꯗꯤ ꯑꯣꯏꯗꯦꯕ
ꯍꯣꯏ
ꯁꯟꯁꯥꯒꯨꯝꯕ ꯍꯥꯞꯇꯅ ꯍꯦꯟꯅ ꯍꯥꯎꯋꯤ ꯑꯗꯨꯗꯤ
ꯑ ꯑ
ꯍꯥꯎ ꯊ꯭ꯔꯣꯅꯦ
ꯍꯥꯎꯋꯏꯅꯦ ꯍꯥꯎꯋꯏꯅꯦ
ꯑꯗꯨꯝꯃꯦ
ꯍꯕꯤ ꯍ
ꯍꯥꯎꯕꯅꯤ ꯍꯥꯎꯕꯅꯤ ꯑꯣ ꯑꯗꯨꯦ ꯃꯁꯤꯁꯦ ꯑ
ꯍ
ꯇꯥꯏꯠ ꯀꯔꯤ ꯍꯥꯏꯗꯣꯏꯅꯣ ꯌꯥꯝ ꯆꯤꯟꯃꯟꯕꯒꯤꯀꯣ
ꯍꯣꯏ ꯍꯣꯏ
ꯋꯥꯏꯕ ꯉꯁꯥꯏꯗꯒꯤ ꯃꯤ ꯌꯥꯝꯕꯗꯨꯣ ꯂꯣꯏꯔꯁꯤꯗ ꯁꯒ ꯁꯥꯕꯕ
ꯍ ꯍꯣꯏ ꯗꯣ ꯑꯣꯏꯕꯤꯔ ꯌꯥꯝ ꯇꯥꯜꯂꯦꯕ
ꯎꯝ ꯅꯣꯡꯁꯨꯨ ꯌꯥꯝ ꯆꯨꯈꯠꯂꯛꯑꯦ ꯍꯧꯖꯤꯛꯁꯨꯦ
ꯑꯥ ꯆꯨꯗꯕꯅꯤ
ꯂꯣꯡ ꯌꯥꯝ ꯆꯨꯔꯦ ꯎꯝ